ꯍꯜꯂꯣ
ꯑꯕꯨ
ꯄꯗꯧꯔꯤꯅꯣ
ꯆꯥꯛ ꯆꯥꯊꯣꯛꯑꯒ ꯂꯩ ꯍꯧꯖꯤꯛꯁꯦ
ꯀꯔꯤ ꯃꯊꯦꯜꯅꯣ
ꯉꯁꯤꯁꯦ ꯏꯔꯣꯟꯕꯒ ꯀꯥꯡꯉꯥꯎ ꯑꯃꯒ ꯀꯥꯡꯁꯣꯏ
ꯑꯌꯨꯛꯀꯤ ꯆꯥꯛꯔꯣ ꯆꯔꯥ ꯋꯥꯟꯕ꯭ꯔꯣ
ꯅꯠꯇꯦꯗ ꯊꯦꯡꯅ ꯆꯥꯕ ꯍꯥꯏꯇꯥꯔꯦ ꯏꯟꯁꯥꯡꯗꯣ ꯍ ꯍꯧꯗꯕꯅꯤꯅ ꯁꯟꯖꯥꯒꯨꯝꯕ ꯀꯩꯒꯅ ꯑꯣꯏꯔꯗꯤ ꯈꯔ ꯐꯥꯕꯀꯣ
ꯊꯦꯡꯅ ꯆꯥꯔꯗꯤ ꯍꯛꯆꯥꯡ ꯁꯣꯛꯀꯅꯤꯅꯦ
ꯑꯁ ꯍꯣꯏ ꯃꯤ ꯍꯣꯏ ꯃꯤꯅꯗꯤ ꯑꯗꯨꯝ ꯍꯥꯏꯅ ꯍꯣꯏ ꯁꯣꯛꯀꯅꯤ ꯀꯒꯤꯅ ꯍꯥꯏꯗꯤ ꯍꯥꯏꯌꯨ ꯑꯁ ꯑꯗꯣ ꯍꯥꯏꯗꯤ ꯆꯥꯛ ꯌꯦꯟꯁꯥꯡꯗꯣ ꯍ ꯍꯧꯗꯕꯅꯤꯅ ꯀꯩ ꯍꯥꯏꯁꯤꯔꯥ ꯂꯔꯀꯥꯟꯗ ꯆꯥꯕ ꯑꯗꯨꯅ ꯍꯥꯎꯋꯦ ꯍꯥꯏꯕꯗꯣ ꯑꯗꯨꯃꯥꯏꯅ ꯈ꯭ꯔ ꯊꯦꯡꯉ ꯆꯕꯅꯤꯗ
ꯑꯗꯨꯕꯨꯗꯤ ꯑꯣꯏꯌꯦꯦ ꯑꯩꯈꯣꯏꯗꯤ ꯑ ꯔꯔꯥꯋꯥꯏꯕ ꯐꯥꯎ ꯂꯣꯏꯔꯦꯗ ꯑꯩꯈꯣꯏꯗꯤ ꯆꯤꯡꯗ ꯂꯩꯕꯅꯤꯅ ꯉꯟꯅ ꯆꯥꯛꯆꯥꯥꯏ ꯑ ꯉ ꯅꯖꯔꯦ
ꯆꯤꯡꯗꯗꯤ ꯑꯗꯨꯃꯥꯏꯅ ꯇꯧꯅꯦ ꯍꯣꯏ ꯍꯥꯏꯗꯤ ꯉꯟꯅ ꯆꯥꯕ ꯅꯤꯅꯀꯣ ꯑꯩꯈꯣꯏ ꯑꯩꯈꯣꯏꯁꯦ ꯍꯧꯖꯤꯛꯁꯦ ꯀꯩ ꯍꯥꯏꯁꯤꯔꯥ ꯄꯨꯡ ꯇꯔꯥ ꯄꯨꯡ ꯇꯔꯥ ꯑꯗꯨꯒꯨꯝꯕꯗ ꯍꯧꯒꯠꯄꯅꯦꯕ
ꯎ ꯑꯁ ꯑꯗꯨꯗꯤ ꯑꯩꯈꯣꯏꯗꯤ ꯊꯕꯛ ꯆꯠꯂꯦ
ꯑꯗꯨꯗ ꯑꯗꯨꯅꯦꯦꯕ ꯍꯥꯏꯁꯦ ꯅꯣꯏꯁꯦ ꯉꯥꯟꯇ ꯑꯣꯏꯅ ꯆꯥꯛꯇꯣ ꯆꯠꯊꯣꯛꯈ꯭ꯔꯦꯗꯅ ꯑꯗꯨꯒꯤ ꯍꯣꯏ ꯅꯣꯏꯅꯦ ꯑꯃꯨꯀ ꯆꯔꯥ ꯍꯧꯕ ꯉꯝꯂꯤꯁꯦ ꯃꯇꯝꯗꯣ ꯌꯧꯔꯛꯑꯦꯕꯀꯣ
ꯍꯣꯏ ꯕꯣꯔꯣ ꯍꯦꯂꯖꯤ ꯑꯩꯈꯣꯏꯗꯤ ꯆꯥꯕ ꯂꯣꯏꯔꯦ ꯑꯗꯣ
ꯑꯝ ꯍꯥꯏꯗꯤ ꯊꯦꯡꯉ ꯍꯧꯒꯠꯂꯅꯤ ꯆꯥꯡ ꯏꯟꯁꯥꯡ ꯊꯣꯡꯉꯅꯤ ꯑꯗꯨꯗ ꯕꯣꯔꯣꯛ ꯀꯩ ꯀꯩꯅꯣ ꯌꯧꯁꯜꯂꯅꯤ ꯑꯗꯨ ꯀꯥꯟꯗ ꯆꯥꯒꯦ ꯍꯥꯏꯗꯤ ꯆꯥꯔꯦ ꯑꯗꯨ ꯆꯥꯅꯤꯡꯗ꯭ꯔꯗꯅ ꯑꯗꯨꯝ ꯍꯧꯖꯤꯛ ꯑꯗꯨꯝ ꯊꯦꯡꯉ ꯆꯥꯕ ꯍꯥꯏ ꯍꯥꯏ ꯇꯔꯦ ꯑꯗꯨꯅ ꯍꯣꯔꯦꯟ ꯅꯨꯡꯊꯪꯒꯤꯁꯦ ꯑꯗꯨꯝ ꯊꯦꯡꯉ ꯆꯥꯔꯅꯦꯕ ꯑꯃꯨꯛꯀ
ꯍꯣꯏ ꯑꯣ ꯃꯨꯛ ꯊꯦꯡꯅ ꯇꯨꯝꯒꯅꯤ
ꯑꯦ ꯑꯗꯨꯗꯨꯕꯏꯗ ꯑꯗꯨ
ꯆꯥꯛ ꯏꯟꯁꯥꯡ ꯊꯣꯡꯕ ꯍꯧꯕꯒꯤ ꯇꯥꯏꯇꯨ ꯇꯧꯔꯅꯤ ꯑꯗꯨꯒ ꯀꯩ ꯍꯥꯏꯁꯤꯔꯥ
ꯍꯦꯛ ꯅꯨꯡꯗꯥꯡꯗꯗꯤ ꯍꯦꯛ ꯊꯣꯡꯉ ꯂꯣꯏꯔꯒ ꯑꯗꯨꯝ ꯆꯥꯗꯤ ꯆꯥꯏꯕꯀꯣ ꯍꯧꯖꯤꯛ ꯑꯌꯨꯛꯇꯨꯗꯤ ꯈꯤꯇꯪ ꯍꯥꯏꯇꯥꯔꯦ ꯉꯥꯛꯇꯪ ꯆꯪꯉꯁ ꯂꯝꯗꯠ ꯀꯨꯅꯨꯗ ꯍꯥꯏꯕꯀꯣ ꯂꯥꯞꯅ ꯀꯥꯟꯗ ꯆꯥꯒꯦꯔ ꯍꯥꯏꯕ ꯄꯣꯃꯀꯣ
ꯍꯣꯏ ꯊꯕꯛ ꯆꯠꯇ꯭ꯔꯗꯤ ꯑꯗꯨꯕꯨꯁꯨ ꯀꯥꯏꯗꯦꯗ ꯁꯤꯗꯗꯤ ꯑꯗꯨ ꯇꯧꯔꯗꯤ ꯌꯥꯔꯔꯣꯏꯗꯕꯒꯤꯅꯦ
ꯍꯣꯏ ꯆꯤꯡꯅꯦꯗꯤ ꯍꯣꯏ ꯑꯗꯨꯅꯦ ꯍꯣꯏ
ꯅꯣꯏ ꯊꯕꯛ ꯇꯧꯔ ꯂꯩꯕ꯭ꯔꯣ ꯀꯔꯤ ꯇꯧꯔ ꯂꯩꯕ꯭ꯔꯣ
ꯑꯁ ꯑꯩꯗꯤ ꯊꯕꯛ ꯇꯧꯗꯣꯏꯗ ꯅꯪ ꯈꯪꯗ ꯅꯤꯡ ꯊꯦꯡꯅ ꯍꯧꯒꯠꯂꯦ ꯍꯧꯖꯤꯛꯅ ꯆꯠꯄꯗꯣꯛ ꯂꯩꯔꯦ ꯑꯗꯗꯤ ꯀꯩ ꯇꯕꯉ
ꯗꯤꯜ ꯂꯂ ꯂꯩꯕꯅꯦꯕ
ꯍ
ꯑꯗꯨ ꯑꯗꯨꯗꯤ ꯀꯅꯥꯅ ꯄꯨꯊꯣꯔꯒ ꯆꯥꯕꯅꯣ ꯃꯁꯥꯗꯤ
ꯑꯗꯨꯝ ꯀꯩ ꯍꯥꯏꯩꯁꯤꯔꯥ ꯍꯕꯗꯤ ꯂꯩꯗꯅ ꯑꯩꯈꯣꯏ ꯊꯕꯛ ꯃꯆꯥ ꯃꯆꯥ ꯄꯥꯔꯠ ꯇꯥꯏꯝꯒꯤ ꯀꯩ ꯀꯅ ꯑꯗꯨꯝ ꯇꯧꯔꯒ ꯑꯗꯨꯝ ꯇꯧꯔꯒ ꯂꯩꯌꯦꯕꯀꯣ ꯑꯗꯨꯕꯨꯗꯤ ꯑꯩꯈꯣꯏ ꯉꯁꯤ ꯉꯁꯤꯁꯦ ꯑꯩꯒꯤ ꯁꯤꯐ ꯑꯩꯒꯤ ꯁꯦꯐ ꯑꯣꯏꯅ ꯃꯤ ꯑꯃ ꯆꯠꯈꯤꯕꯀꯣ ꯑꯗꯨꯒꯤꯅꯤꯅꯦ ꯃꯁꯤꯁꯦ ꯊꯦꯡꯅ ꯀꯩ ꯀꯩꯅꯣ ꯇꯧꯕꯅꯤꯅ ꯃꯇꯝ ꯂꯦꯟꯕ ꯍꯥꯏꯕꯗꯨꯅꯤꯔ
ꯅꯣꯏ ꯍꯧꯖꯤꯛꯅ ꯃꯄꯥꯟꯗ ꯂꯩꯕ ꯑꯗꯨ ꯅꯪ ꯍꯧꯖꯤꯛ ꯂꯩꯔꯤꯁꯦ ꯅꯪꯒꯤ ꯅꯌꯨꯝ ꯁꯦꯡꯕꯗꯔꯥ ꯅꯠꯇ꯭ꯔꯒ ꯑꯗꯨꯝ ꯆꯠꯊꯣꯛꯑꯒ ꯂꯩꯕ ꯭ꯔꯥ
ꯑꯦ ꯆꯠꯊꯣꯛꯑꯒ ꯂꯩꯅꯦ ꯑꯗꯨꯁꯦ ꯌꯨꯝ ꯌꯨꯝ ꯌꯨꯝ ꯑꯁꯦꯡꯕ ꯊꯤꯁꯤꯔꯥꯅ ꯇꯧꯁꯤ ꯇꯧꯕꯅꯦ
ꯑ
ꯃꯤ ꯂꯩꯇꯕ ꯍꯥꯏꯇꯥꯔꯦ ꯆꯁ
ꯁꯤꯁ ꯌꯨꯝ ꯑꯁꯦꯡꯕ ꯊꯤꯅꯤ ꯍꯥꯏꯗꯤꯩ ꯅꯪ ꯅꯃꯥꯟꯅ ꯁꯦꯝꯕꯤꯕꯗꯨ ꯂꯩꯔꯦꯅ
ꯑ ꯅꯠꯇꯦꯍꯦ ꯃꯤꯅ ꯃꯤꯅ ꯁꯦꯝꯕꯗ ꯄꯥꯝꯗꯕ ꯍꯥꯏ ꯇꯔꯦ ꯍꯥꯏꯩꯕꯨꯗꯤ ꯋꯥꯈꯜ ꯋꯥꯈꯜ ꯃꯅꯨꯡꯩ ꯆꯥꯟꯅꯗꯕ ꯃꯥꯁꯨ ꯂꯩꯗꯅ
ꯑꯝ
ꯑꯗꯨꯒꯤ ꯍꯣꯏ ꯍꯥꯏꯕꯗꯤ ꯑꯩꯅꯁꯨ ꯄꯥꯝꯕ ꯃꯥꯅꯁꯨ ꯄꯥꯝꯕ ꯑꯗꯨꯒ ꯂꯩꯌꯦꯗꯅ ꯑꯗꯨ ꯅꯨꯡꯁꯤ ꯆꯥꯟꯅꯔꯒ ꯥꯏ ꯃꯤꯅ ꯀꯗꯧ ꯊꯤꯕ ꯍꯥꯏ ꯇꯥꯔꯦꯁ
ꯅꯪꯒꯤꯁꯤꯗꯤ ꯄꯩꯁꯥꯒ ꯂꯣꯏ ꯇꯨꯡꯁꯟꯕ ꯂꯣꯏꯔꯦꯔꯕ ꯃꯤꯗꯨ ꯈꯇꯪ ꯋꯥꯠꯄꯒꯤ ꯉꯥꯏꯔꯤ
ꯑ ꯃ ꯅꯠꯇꯦꯗ ꯑꯩꯅ ꯍꯧꯖꯤꯛꯁꯦ ꯍꯥꯏꯗꯨꯗꯤ ꯌꯨꯝ ꯑꯁꯤꯃꯨꯛ ꯂꯩꯇ꯭ꯔꯦ ꯑꯗꯨꯒꯤ ꯌꯨꯝ ꯑꯁꯦꯡꯕ ꯂꯩꯅꯤꯉꯥꯏ ꯑꯩ ꯋꯥꯅꯤꯗ
ꯑꯥ ꯑꯥ ꯀꯟꯅ ꯊꯤꯌꯣ ꯍꯣꯠꯅꯕ ꯀꯜꯂꯗꯤ ꯐꯪꯒꯅꯤ ꯊꯨꯅ ꯅꯪꯗꯤ ꯁꯤꯗ ꯌꯥꯎꯁꯟꯕꯗꯤ ꯀꯌꯥꯝ ꯀꯨꯏꯔꯒꯦ
ꯑꯦ ꯀꯣꯏ ꯗꯗ
ꯊꯥ ꯑꯃꯒꯨꯝꯕꯗꯤ ꯁꯨꯔꯛꯑꯕꯣ
ꯑ ꯀꯨꯏꯗ꯭ꯔꯤ ꯑꯦ ꯑꯗꯨꯝ ꯇꯦꯁꯔꯥ ꯍꯞꯇꯥ ꯑꯃ ꯍꯞꯇꯥ ꯑꯃ ꯁꯤꯒꯨꯝꯕꯅꯦꯗ
ꯑꯣ ꯑꯗꯨꯗꯤ ꯅꯪ ꯈꯔ ꯉꯜꯂꯦꯍꯦ ꯑꯗꯨꯗꯤ
ꯑꯥ ꯑꯗ ꯑꯩꯁꯨ ꯈꯜꯂꯕꯅꯤꯅꯦ ꯍꯧꯖꯤꯛ ꯍꯧꯖꯤꯛꯀꯥꯟ ꯅꯨꯄꯤꯁꯤꯡꯁꯦ ꯀꯩ ꯍꯥꯏꯁꯤꯔꯥ ꯎꯝ ꯌꯥꯝꯅ ꯀꯗꯔ ꯇꯧꯕ ꯅꯠꯇ꯭ꯔꯒ ꯌꯥꯝ ꯇꯧꯋꯦꯕꯀꯣ
ꯎꯝ ꯅꯪꯒꯤ ꯋꯥꯈꯜꯅ ꯑꯣꯏꯔꯝꯒꯅꯤꯗ
ꯅ ꯗꯦꯗ ꯍꯥꯏ ꯑꯩꯅ ꯌꯦꯡꯕꯀꯥꯟꯗꯦ ꯑꯦ ꯁꯤꯁꯦ ꯅꯨꯄꯤ ꯑꯣꯏꯔꯝꯅꯤ ꯍꯥꯏꯔ ꯀꯥꯟꯗ ꯃꯥꯎ ꯑꯣꯏꯔꯝꯕꯒꯨꯝꯕ
ꯎꯝ ꯑꯩ ꯑꯗꯨꯗꯤ ꯅ ꯄꯪꯕꯒꯤꯅꯤꯅꯦ ꯀꯩꯅꯣ
ꯑꯗ ꯑꯩ ꯌꯥꯝ ꯁꯥꯔꯤ ꯑꯣꯏꯕꯒꯤꯔꯥ ꯈꯪꯗꯦ
ꯅꯝꯒꯆ ꯍꯤꯒꯌꯥ ꯁꯔꯒꯦ
ꯑꯩꯁꯦ ꯍꯧꯖꯤꯛ ꯍꯧꯖꯤꯛ ꯀꯨꯟ ꯇ꯭ꯋꯦꯟꯇꯤ ꯊ꯭ꯔꯤ ꯇ꯭ꯋꯦꯟꯇꯤ ꯐꯣꯔ ꯑꯋꯥꯔ ꯑꯗꯨꯋꯥꯏꯗꯅꯤꯗ ꯌꯥꯝ ꯑꯉꯥꯡ ꯑꯣꯏꯔꯦꯗ ꯑꯩꯈꯣꯏꯗꯤ ꯀꯩꯅꯣ ꯅꯨꯄꯤ ꯊꯤꯒꯦ ꯇꯧꯕꯅꯦ ꯑꯁ ꯌꯦꯡꯉꯨꯅꯦ ꯍꯧꯖꯤꯛ ꯥꯟꯖꯔꯤꯉꯤ ꯑꯃꯅꯦ ꯑꯦ
ꯑꯩꯗꯤ ꯀꯨꯟꯊ꯭ꯔꯥ ꯍꯦꯜꯂꯝꯃꯨ ꯈꯂꯦ
ꯌ ꯍꯧꯖꯤꯛꯀꯥꯟꯁꯤ ꯌꯦꯡꯉꯨꯀꯣ ꯍꯧꯖꯤꯛ ꯍꯧꯖꯤꯛꯀꯥꯟꯒꯤ ꯑꯉꯥꯡꯁꯤꯡꯁꯤ ꯌꯦꯡꯉꯨꯅꯦ ꯃꯣꯏ ꯇꯤꯤꯟꯦꯖꯀꯤ ꯃꯇꯝꯗꯒꯤ ꯆꯦꯟꯕ ꯂꯨꯍꯣꯡꯕ ꯀꯩꯅꯣ ꯑꯗꯨꯝ ꯂꯩ ꯑꯗꯨꯗꯤ ꯑꯗꯨꯒꯤ ꯑꯗꯨꯒꯤ ꯈꯜꯂꯒ ꯑꯩꯈꯣꯏꯁꯨ ꯊꯦꯡꯈ꯭ꯔꯦ ꯍꯥꯏꯕꯅꯤꯗ
ꯑ ꯑ ꯊꯦꯡꯈ꯭ꯔꯦ ꯊꯦꯡꯈꯦ ꯑꯥ ꯀꯨꯟ ꯍꯦꯜꯂꯗꯤ ꯁꯔꯤ ꯑꯣꯏꯔꯦꯕ
ꯍꯣꯏ ꯍꯧꯖꯤꯛꯀꯥꯟꯁꯦ ꯑꯦ ꯀꯨꯟ ꯌꯦꯟꯗꯤ ꯀꯩ ꯍꯥꯏꯁꯤꯔꯥ ꯑꯦ ꯄꯥꯈꯪ ꯁꯔꯤꯒꯤ ꯂꯥꯏ ꯂꯩ
ꯑꯗꯨꯗꯤ ꯊꯤꯕ ꯊꯤꯕ ꯍꯧꯔꯅꯦ ꯑꯗꯨꯗꯤ ꯅꯪ ꯅꯪ ꯂꯩꯁꯥꯕꯤ ꯊꯤꯕ ꯐꯪꯗ꯭ꯔꯥ ꯃꯧ ꯈꯇꯪ ꯐꯪꯕꯁꯤꯗꯤ ꯅꯪ ꯃꯧꯗ ꯃꯤꯠꯌꯦꯡ ꯆꯪꯕ ꯑꯣꯏꯔꯝꯒꯅꯤ ꯅꯪ ꯍꯧꯖꯤꯛꯀꯥꯟꯗꯤ ꯍꯩꯅꯩꯅ ꯅ ꯅꯨꯄꯥꯁꯤꯡꯅ ꯂꯩꯁꯥꯕꯤꯗꯩꯗꯤ ꯃꯧꯅ ꯍꯦꯟꯅ ꯐꯩ ꯍꯥꯏꯅ ꯑꯗꯨꯒꯤ ꯋꯥꯈꯜ ꯂꯩꯕ ꯑꯣꯏꯔꯝꯃꯅꯤꯅ
ꯑꯗꯨ ꯑꯗꯨꯒꯨꯝꯕꯁꯨ ꯍꯥꯏꯗꯤ ꯍꯥꯏꯅꯕꯀꯣ ꯍꯥꯏꯕꯗꯤ ꯑꯩꯅ ꯍꯣꯏ ꯍꯥꯏꯕꯗꯨꯁꯨ ꯆꯨꯝꯃꯦꯕꯀꯣ ꯑꯗꯨ ꯑꯣꯏꯔꯁꯨ ꯅꯨꯄꯤꯁꯤꯡꯁꯤꯁꯨ ꯑꯃꯨꯛꯀ ꯑꯩꯅ ꯍꯥꯏꯅꯤꯡꯕ ꯑꯃꯁꯦ ꯑꯁ ꯃꯥꯁꯦ ꯅꯨꯄꯤ ꯑꯣꯏꯔꯝꯅꯤ ꯍꯥꯏꯕ ꯈꯟꯅꯩ ꯍꯥꯏꯕꯗꯤ ꯃꯣꯏꯅ ꯃꯦꯀꯞ ꯍꯧꯖꯤꯛꯀꯥꯟꯅꯤ ꯃꯦꯞ ꯌꯥꯝꯅꯤꯅ ꯑꯗꯨ ꯀꯥꯟꯗ ꯑꯦ ꯁꯤꯗꯤ ꯂꯩꯁꯥꯕꯤ ꯑꯣꯏꯔꯅꯤ ꯑꯗꯨ ꯍꯦꯟꯅ ꯈꯜꯂ ꯀꯥꯟꯗ ꯑꯁ ꯃꯥꯗꯤ ꯃꯧꯅꯦ ꯃꯥ ꯁꯃꯥꯏꯅ ꯇꯧꯔ ꯇꯧꯔꯒ ꯂꯩꯔꯕꯅꯦ ꯁꯨꯃꯥꯏꯅ ꯇꯧꯅꯤ ꯑꯁ ꯍꯥꯏꯔꯒ ꯑꯩꯈꯣꯏꯗꯤ ꯂꯩꯁꯥꯕꯤ ꯍꯥꯏꯅ ꯌꯦꯡꯉꯝꯕ ꯃꯣꯏꯗꯗꯤ ꯃꯧ ꯑꯣꯏꯅ ꯂꯩꯔꯝꯕ ꯍꯥꯏꯕ ꯇꯥꯔꯦ ꯑꯗꯨꯅꯤꯅꯦ ꯍꯧꯖꯤꯛꯀꯥꯟꯁꯦ ꯆꯤꯕꯨ ꯋꯥꯏꯑꯦꯁꯦ
ꯑꯗꯨꯗꯤ ꯀꯩꯅꯣ ꯇꯧꯕꯒꯤ ꯅ ꯅꯪꯅ ꯈꯔ ꯀꯦꯕ ꯈꯣꯠꯄꯗꯨ ꯌꯦꯡꯕꯒꯤꯅꯦꯕ ꯑꯗꯣ ꯎ ꯀꯦꯗꯕ ꯍꯧꯖꯤꯛꯀꯥꯟꯗꯤ ꯂꯩꯁꯥꯕꯤ ꯩꯅ ꯑꯣꯏꯅ ꯍꯦꯟꯅ ꯆꯝꯕꯅꯦꯕ ꯃꯧꯁꯤꯡꯅ ꯈꯔ ꯀꯦꯕ ꯍꯦꯟꯕꯅꯦꯕ ꯍꯥꯏꯗꯤ ꯃꯧꯁꯤꯡꯗꯤ ꯃꯥꯒꯤ ꯅꯨꯄꯥꯁꯨ ꯄꯩꯁꯥ ꯄꯤꯕꯅꯤꯅꯀꯣ ꯑꯗꯨꯝ ꯄꯩꯁꯥ ꯈꯔ ꯄꯥꯏꯌꯦꯅ ꯑꯗꯨꯒꯤ ꯂꯩꯩꯁꯥꯕꯤ ꯊꯤꯒꯦ ꯍꯥꯏꯗꯤ ꯈꯔ ꯆꯝꯕ ꯑꯗꯨ ꯊꯤꯔꯨꯔ ꯑꯗꯨꯗꯤ ꯂꯩꯁꯥꯕꯤ ꯑꯣꯏꯒꯅꯤ
ꯑꯗꯨꯅꯦꯗ ꯍꯥꯏꯕꯗꯤ ꯍꯣꯏ ꯃꯣꯏ ꯃꯣꯏ ꯃꯧꯗꯨ ꯐꯠꯇꯦ ꯀꯩꯅꯣ ꯃꯣꯏꯗꯤ ꯑꯗꯨꯃꯥꯏꯅ ꯇꯧꯋꯦ ꯑꯗꯨꯃꯥꯏꯅ ꯇꯧꯋꯦ ꯍꯥꯏ ꯅꯠꯇꯦꯕꯀꯣ ꯍꯥꯏꯕꯗꯤ ꯑꯩꯈꯣꯏ ꯑꯩꯈꯣꯏ ꯄꯥꯈꯪꯁꯤꯡꯅ ꯌꯦꯡ ꯌꯦꯉꯛꯄ ꯀꯥꯟꯁꯦ ꯑꯦ ꯃꯤ ꯑꯃꯅ ꯌꯦꯡꯉ ꯀꯥꯟꯗꯁꯦꯨꯃꯥꯏꯅ ꯇꯧꯅꯤ ꯁꯨꯃꯥꯏꯅ ꯇꯧꯅꯤꯅꯁꯦ ꯃꯣꯏ ꯋꯥꯈꯜꯗꯁꯨ ꯊꯣꯛꯄ꯭ꯔꯥ ꯊꯣꯛ ꯇꯧꯔꯗꯤꯗꯤ ꯈꯪꯗ꯭ꯔꯦ ꯑꯗꯨ ꯑꯣꯏꯔꯗꯤ ꯑꯩꯈꯣꯏ ꯑꯩꯈꯣꯏꯗꯤ ꯄꯥꯈꯪ ꯄꯥꯈꯪꯒꯤ ꯃꯍꯧꯁꯥ ꯍꯥꯏꯇꯥꯥꯔꯦꯍꯦ
ꯍꯣꯏ
ꯅꯨꯄꯤ ꯌꯦꯡꯕ ꯍꯥꯏꯕꯁꯤꯗꯤ ꯄꯥꯈꯪꯒꯤ ꯃꯍꯧꯁꯥꯅꯤꯅ ꯑꯦ ꯐꯖꯩꯌꯦ ꯁꯨꯃꯥꯏꯅ ꯇꯧꯋꯦ ꯁꯨꯃꯥꯏꯅ ꯇꯧꯋꯦ ꯍꯥꯏꯕꯗꯤ ꯍꯣꯏ ꯌꯦꯡꯉꯣ ꯃꯣꯏꯅ ꯑꯁ ꯃꯧꯅꯦ ꯀꯩꯅꯤ ꯍꯥꯏꯅ ꯊꯦꯠꯂꯒ ꯆꯠꯄ ꯅꯠꯇꯕꯅꯤꯅꯀꯣ ꯈꯪ ꯈꯪꯗꯕ ꯑꯗꯨꯅ ꯂꯩꯁꯥꯕꯤꯁꯤꯡꯅ ꯌꯨꯝꯗꯒꯤ ꯊꯕꯛ ꯇꯧꯕꯒꯤ ꯆꯤꯟꯒꯤ ꯊꯣꯛꯄ ꯉꯝꯗ꯭ꯔꯦ ꯍꯥꯏꯕꯒꯨꯝꯕ
ꯍꯣꯏ ꯃꯧꯅ ꯍꯦꯟꯅ ꯊꯣꯛꯈ꯭ꯔꯦꯕ ꯂꯩꯁꯥꯕꯤꯗꯒꯤꯗꯤ
ꯈꯪꯗ꯭ꯔꯦꯗ ꯑꯩꯁꯦ ꯑꯃꯨꯛꯒ ꯑꯦ ꯄꯩꯁꯥꯕꯤ ꯑꯣꯏꯔꯝꯅꯤ ꯍꯥꯏꯅ ꯊꯤꯔꯀꯥꯟꯗ ꯎꯐꯥꯎ ꯑꯣꯏꯔꯝꯗꯅꯨꯀꯣ ꯑꯩꯁꯦ
ꯑꯗꯣ ꯑꯗꯣ ꯑꯁꯤ ꯑꯁꯤ ꯌꯥꯎꯕꯗꯒꯤ ꯂꯩꯁꯥꯕꯤ ꯑꯃ ꯐꯪꯕ ꯑꯣꯏꯖꯔꯣ ꯅꯪꯒꯤ
ꯍꯣꯏ ꯑꯗꯨꯁꯨ ꯈꯜꯂꯒ ꯂꯩꯕꯅꯤꯅꯦ ꯑꯦꯁꯦ
ꯂꯩꯗꯤ ꯂꯩꯔꯝꯃꯅꯤꯗ ꯄꯪꯉꯥꯡ ꯉꯥꯡꯕ ꯑꯣꯏꯔꯝꯃꯅꯤ
ꯑꯦꯁ ꯑꯩ ꯅꯪꯉꯣꯟꯗꯗꯤ ꯑꯁ ꯄꯥꯉꯥꯡ ꯉꯥꯡ ꯀꯃꯥꯏꯅꯣ ꯑꯩ ꯄꯥꯉꯥꯡꯉꯥꯡ ꯉꯥꯡꯒꯗꯝꯅꯦ ꯀꯥꯏꯅꫭꯅꯦ ꯑꯦꯁ ꯆꯨꯝ ꯑꯆꯨꯝꯕ ꯉꯥꯇ ꯆꯥꯡ ꯉꯥꯡꯕꯅꯤ ꯀꯩꯅꯣ ꯍꯣꯏ ꯃꯇꯝ ꯂꯦꯟꯕ ꯑꯣꯏꯅ ꯍꯣꯏ ꯅꯨꯄꯤꯗ ꯋꯥꯔꯤ ꯁꯥꯕ ꯍꯥꯏꯗꯨꯅꯦ
ꯎꯝ
ꯍꯧꯖꯤꯛꯀꯥꯟꯁꯦ ꯁꯥꯅ ꯁꯥꯕꯁꯤꯒ ꯌꯨꯝꯗ ꯂꯩꯕꯁꯤꯒ ꯑꯁ ꯇꯟꯅꯤ ꯇꯜꯂꯛꯑꯕꯅꯦ ꯅꯣꯏ ꯅꯣꯏꯔꯣꯝꯗꯗꯤ ꯁꯥꯗ꯭ꯔꯣ
ꯑꯁ ꯁꯥꯏꯌꯦ ꯑꯗꯣ ꯉꯁꯤꯗꯤ ꯅꯨꯃꯤꯠ ꯌꯥꯝ ꯐꯩꯌꯦ ꯅꯣꯏꯗꯗꯤ ꯉꯁꯤ ꯅꯨꯡꯁꯥ ꯊꯣꯛꯄ꯭ꯔꯣ
ꯅꯨꯡꯁꯥ ꯊꯣꯛꯑꯦ ꯍꯣꯏ ꯑꯌꯛ ꯑꯩꯗꯗꯤ ꯈꯤꯇꯪ ꯃꯝꯃꯦꯕꯀꯣ ꯑꯗꯨ ꯍꯧꯖꯤꯛꯄꯨꯗꯤ ꯁꯥꯔꯦ ꯂꯣꯏꯔꯦ ꯐꯦꯟꯒ ꯊꯥꯗꯨꯅ ꯀꯩꯅꯣ ꯇꯧꯔ ꯑꯁ ꯂꯩꯔꯅꯤ
ꯑꯈꯣꯏꯗꯤ ꯍꯧꯖꯤꯛꯇꯤ ꯅꯨꯡꯁꯥꯇꯨ ꯊꯣꯛ ꯇꯦꯏ ꯅꯣꯡꯁꯨ ꯇꯥꯗꯦ ꯅꯨꯡꯁꯤꯠ ꯁꯤꯠꯂꯒ ꯌꯥꯝ ꯅꯨꯡꯉꯥꯏꯅ ꯂꯩꯔꯦ ꯍꯨꯖꯤꯛꯇꯤ
ꯑꯠꯁ ꯅꯣꯏ ꯅꯣꯏ ꯐꯝ ꯎꯝ ꯂꯩꯕ ꯅꯨꯡꯉꯥꯏꯒꯗꯕ ꯃꯥꯜꯂꯦ ꯑꯩꯈꯣꯏꯗꯤ ꯍꯧꯖꯤꯛꯁꯤ ꯅꯨꯡꯁꯥ ꯁꯥꯕꯅꯦꯅ ꯀꯥ ꯃꯅꯨꯡꯗꯁꯨ ꯂꯩꯕ ꯌꯥꯗꯕ ꯂꯩꯗꯤ ꯌꯥꯗꯕꯥ ꯃꯄꯥꯟ ꯊꯣꯛꯑꯒꯁꯨ ꯁꯥꯕ ꯍꯩꯗꯨꯅꯤ ꯅꯨꯡꯁꯥꯅ
ꯍꯣꯏ ꯑꯗꯣ ꯀꯥꯏꯗꯒꯤꯅꯣ ꯈꫭꯠ ꯅꯣ ꯍꯥꯏꯕꯁꯨ ꯍꯪꯕ ꯌꯥꯗꯦ ꯍꯥꯏꯗꫭꯛꯄ ꯌꯥꯗꯦ ꯅꯤꯅ ꯀꯣꯟꯅ ꯍꯪꯅꯔꯁꯤ
ꯂꯝꯄꯥꯛꯇꯗꯤ ꯑꯗꯨꯝ ꯂꯩꯌꯦꯕꯀꯣ ꯑꯗꯣ ꯍꯧꯖꯤꯛ ꯁꯦ ꯑꯩ-ꯑꯩꯅ ꯇꯧꯔꯤꯁꯦ ꯃꯤ ꯑꯃꯅ ꯑꯩꯒꯤ ꯁꯤꯞꯁꯦ ꯂꯧꯈ꯭ꯔꯝꯅꯤꯅ ꯑꯩ ꯉꯁꯤꯗꯤ ꯄꯣꯊꯥꯔꯒ ꯂꯩꯌꯦ ꯑꯗꯣ ꯃꯥꯅ ꯃꯥꯅ ꯉꯁꯤ ꯑꯩꯁꯦ ꯑꯩ ꯆꯠꯇꯤ ꯆꯠꯀꯗꯕꯅꯦꯕꯀꯣ ꯏꯃꯥꯟꯅꯕ ꯑꯃ ꯑꯣꯏꯕꯅꯤꯅ ꯅꯪ ꯉꯁꯤ ꯆꯠꯂꯣ ꯑꯩ ꯉꯁꯤ ꯄꯣꯊꯥꯔꯒꯦꯅ ꯍꯥꯏꯔꯝꯅꯦ ꯉꯔꯥꯡꯗꯣ ꯋꯥꯜ ꯀꯞꯇꯣ ꯈꯤꯇꯪ ꯊꯦꯡꯉꯦꯗꯅ ꯄꯨꯡ ꯑꯍꯨꯝ ꯑꯗꯨꯒꯤ ꯌꯦꯡ ꯑꯥꯎ ꯌꯦꯡꯂꯨꯕꯒꯤ
ꯅꯪꯗꯤ ꯑ ꯀꯔ ꯀꯔꯤꯒꯤ ꯐꯦꯟꯁꯅꫭ ꯄꯣꯔꯇꯨꯒꯜ ꯔ ꯑꯔꯖꯦꯟꯇꯤꯅꯥ ꯔ ꯀ꯭ꯔꯤ ꯐꯦꯟꯁꯅꯣ
ꯑꯩꯗꯤ ꯑꯔꯖꯦꯟꯇꯤꯅꯥꯅꯦ ꯑꯗꯨ ꯑꯣꯏꯔꯁꯨ ꯍꯦ ꯉꯥ ꯉꯔꯥꯡꯒꯤ ꯃꯦꯁꯇꯅꯦ ꯄꯣꯔꯆꯨꯒꯜ ꯁꯅꯥꯌꯦꯕꯀꫭ ꯑꯗꯨ ꯑꯣꯏꯔꯁꯨ ꯑꯩ ꯃꯣꯏꯗ ꯀꯃꯥꯏꯅ ꯁꯥꯟꯒꯗ ꯀꯃꯥꯏꯅ ꯁꯥꯟꯅꯕ꯭ꯔꯣ ꯀꯩ ꯀꯔꯤ ꯇꯦꯛꯇꯤꯖ ꯁꯥꯟꯅꯕ꯭ꯔꯣ ꯃꯣꯏꯒꯤ ꯑ ꯃꯣꯏꯗꯤ ꯑꯃꯨꯛꯀ ꯃꯣꯏ ꯍꯧꯖꯤꯛ ꯀꯥꯎꯟꯇ꯭ꯔꯤ ꯀꯥꯎꯟꯇ꯭ꯔꯤ ꯑꯣꯏꯅ ꯄꯨꯟꯕꯅꯤꯅꯀꯣ ꯃꯣꯏꯅ ꯇꯣꯉꯥꯟ ꯇꯣꯉꯥꯟꯅ ꯀ꯭ꯂꯥꯕ ꯀꯩꯀꯩꯅꯣ ꯁꯥꯟꯅꯕ ꯃꯤꯁꯤꯡꯗꯨꯅ ꯀꯃꯥꯏꯅ ꯁꯥꯟꯅꯕꯣꯅꫭ ꯃꯣꯏ ꯀꯝꯕꯥꯏꯅꯦꯁꯟꯁ ꯑ ꯁꯥꯟꯅꯕ ꯑ ꯊꯣꯛꯈ꯭ꯔꯕ ꯍꯥꯏꯕꯒꯨꯝꯕ ꯑꯗꯨꯝ ꯌꯦꯡꯕ ꯋꯥꯅꯤꯗ ꯑꯩꯒꯤ ꯑꯩꯅꯗꯤ ꯃꯤꯁꯤꯕꯨꯗꯤ ꯌꯥꯝ ꯄꯥꯝꯃꯦ ꯃꯤꯁꯤꯁꯦ ꯐꯩ ꯍꯣꯏ ꯔꯨꯅꯦꯜꯗꫭꯖꯨ ꯑ ꯁꯅꯥꯕꯗꯣ ꯑ ꯍꯩꯇꯦ ꯄꯥꯝꯗꯦ ꯍꯥꯏꯕ ꯅꯠꯇꯦꯕꯀꯣ ꯑꯗꯨꯝ ꯐꯖꯩ ꯑꯗꯣ ꯃꯤ ꯁꯦꯁꯤꯗꯨꯁꯨ ꯐꯖꯩ ꯑꯗꯣ ꯃꯦꯁꯤ ꯑꯩꯕꯨꯗꯤ ꯌꯥꯝ ꯄꯥꯝꯃꯦ ꯑꯗꯨ ꯍꯥꯏꯗꯤ ꯄꯥꯁꯨ ꯑꯗꯨꯒ ꯌꯥꯝ
ꯑꯩꯗꯤ ꯁꯤꯅ ꯍꯦꯟꯅ ꯄꯥꯝꯃꯦ ꯍꯥꯏꯕ ꯂꯩꯇꯦꯗ ꯑꯩꯉꯣꯟꯗꯗꯤ ꯑꯗꯨꯒꯨꯝꯕꯗꯨ ꯄꯥꯛ ꯑꯩꯗꯤ ꯌꯦꯡꯗꯦ ꯕꯣꯜꯁꯨ ꯁꯨꯝ ꯌꯦꯡ ꯌꯦꯡꯗꯦ ꯋꯥꯔꯜ ꯀꯞ ꯍꯧꯕꯗ ꯍꯧꯖꯤꯛ ꯐꯥꯎ ꯌꯦꯡꯗꯦ ꯑꯩꯗꯤ
ꯍꯣꯏ ꯍꯣꯏ ꯃꯤ ꯅ